ꯃꯁꯤ ꯕꯨꯠꯁꯦ ꯀꯩꯅꯣꯝ ꯇꯧꯋꯤꯗ ꯈꯪꯅꯕ ꯕꯨꯠ ꯃꯥꯜꯂꯦꯗ
ꯈꯪꯉꯦ ꯏꯕꯥꯅꯤ ꯅꯍꯥꯟ ꯃꯤ ꯇꯝꯅꯕ ꯆꯠꯄꯗ ꯆꯠꯃꯤꯟꯅꯔꯤ
ꯏꯕꯥꯅꯤ ꯆꯠꯃꯤꯟꯅꯕ꯭ꯔꯣ
ꯆꯠꯃꯤꯟꯅꯩꯌꯦ ꯃꯤ ꯌꯥꯝꯃꯟꯕꯒꯤ ꯑꯁ ꯅꯣꯏ ꯄꯥꯔꯇꯤꯗ ꯅꯪ ꯀꯣꯛ ꯆꯤꯡꯗꯅ ꯆꯠꯂꯤꯗꯣ ꯎꯗ ꯈꯪꯗꯕ꯭ꯔꯣ
ꯑꯁ ꯏꯆꯤꯡꯗ ꯆꯤꯡꯅꯍꯜꯂꯤꯗ ꯅꯪꯖꯨ
ꯅꯪ ꯍꯦꯛ ꯊꯦꯡꯅꯕ ꯃꯐꯝꯗ ꯅꯪ ꯑꯩ ꯑꯩꯒꯤ ꯆꯩ ꯆꯥꯗꯕ ꯁꯣꯏ ꯆꯩ ꯆꯥꯕ ꯁꯣꯏꯔꯣꯏ ꯅꯪ
ꯐꯨꯒꯥꯏꯅꯔ ꯂꯣꯏꯔꯦꯅꯦ ꯑꯗꯨꯕꯨꯗꯤ ꯕꯨꯠ ꯃꯁꯦꯟ
ꯐꯨꯕ ꯉꯝꯗꯧ ꯃꯥꯜꯗꯦꯗ ꯅꯪ ꯀꯤꯔ ꯆꯦꯟꯈꯤꯗꯧ ꯃꯥꯜꯂꯦꯕ
ꯑꯩꯅ ꯆꯦꯟꯗꯣꯏꯕ
ꯎꯝ
ꯑꯩ ꯉꯁꯤ ꯐꯥꯎꯕꯗ ꯃꯤ ꯀꯤꯌꯦꯅ ꯕꯨꯠ ꯀꯤꯌꯦꯅ ꯑꯩ ꯆꯦꯟꯗ꯭ꯔꯤ ꯍꯦꯛꯇ ꯊꯤꯡꯒꯥꯏꯅꯕꯤꯅꯤ ꯑꯩꯗꯤ ꯑꯩꯀꯤꯔ ꯆꯦꯟꯕ ꯉꯥꯛꯇꯅꯤ꯫
ꯑꯗꯨꯗꯗꯤꯅꯦ ꯑꯩꯅ ꯆꯤꯡꯅꯔꯤꯖꯦ ꯆꯥꯛ ꯆꯥꯔꯕꯣ
ꯆꯥꯔꯦ
ꯀꯔꯤ ꯃꯊꯦꯜ
ꯀꯔꯤꯅꯣ ꯉꯥꯁꯤ ꯆꯥꯏꯗꯨꯕꯨ ꯑꯣ ꯑꯥꯂꯨꯒ ꯉꯥ ꯀꯧꯇꯒ
ꯑꯁ ꯅꯪ ꯀꯅꯥꯅ ꯊꯣꯡꯉꯤꯅꯣ ꯑꯗꯨꯕꯣ
ꯑꯩꯈꯣꯏꯗꯤ ꯆꯥꯛ ꯊꯣꯡꯕꯤꯅ ꯊꯣꯡꯉꯦ
ꯑꯣ ꯑꯉꯥꯡ ꯑꯉꯥꯡ ꯃꯤ ꯀꯌꯥꯃꯨꯛ ꯂꯩꯒꯦ
ꯑꯁ ꯃꯌꯥꯝ ꯂꯩꯗ ꯁꯦꯟꯅꯕ ꯉꯝꯃꯔꯣꯏ ꯈꯔ ꯌꯦꯜꯂꯛꯀꯦ
ꯅꯪꯗꯤ ꯂꯣꯏ ꯇꯥꯟꯊꯣꯛꯑꯒ ꯅꯥꯊꯟꯗ ꯋꯥꯏ ꯁꯥꯡ ꯂꯩꯔꯦꯗꯥꯏ
ꯑ ꯑꯩꯗꯤ ꯏꯊꯟꯇ ꯂꯩꯔꯦ ꯅꯨꯡꯉꯥꯏꯔꯦ
ꯇꯪꯈꯥꯏꯕꯤꯔꯒꯦ
ꯃꯤ ꯃꯁꯤꯡꯁꯦ ꯑꯅꯤ ꯑꯍꯨꯝ ꯁꯨꯔꯗꯤ ꯂꯩꯕ ꯅꯨꯡꯉꯥꯏꯇꯦꯕ
ꯇꯧꯅꯨꯅꯦ ꯇꯧꯅꯨꯅꯦ ꯑꯝ
ꯑꯩꯅ ꯈꯜꯂꯝꯃꯦ ꯈꯜꯂꯝꯕ ꯊꯕꯛꯁꯤꯡꯁꯦ ꯑꯝꯇ ꯄꯥꯡꯊꯣꯛꯄ ꯌꯥꯗꯦꯕ
ꯅꯪ ꯈꯜꯂꯝꯕ ꯊꯕꯛꯁꯤ ꯁꯦꯔꯥꯟ ꯇꯨꯔꯥꯟ ꯑꯣꯏꯔꯝꯃꯅꯦꯃꯤ ꯃꯁꯤ ꯑꯩ ꯄꯥꯎ ꯄꯤꯗ ꯌꯥꯔꯔꯣꯏ
ꯆꯦꯔꯥꯟ ꯇꯨꯔꯥꯟ ꯅꯠꯇꯕꯒꯤꯅꯤꯃꯤ ꯑꯐꯕ ꯊꯕꯛ ꯉꯥꯛꯇ ꯑꯣꯏꯕꯒꯤꯅꯤꯃꯤ ꯃꯤ ꯑꯅꯤ ꯑꯍꯨꯝꯇ ꯃꯤ ꯑꯅꯤ ꯑꯍꯨꯝ ꯂꯩꯃꯤꯟꯅꯔꯗꯤ ꯑꯐꯕ ꯊꯕꯛꯁꯦ ꯇꯧ ꯌꯥꯗꯦꯕ ꯍꯦꯛꯇ ꯃꯇꯧ ꯇꯝꯒꯦ ꯍꯦꯛꯇ ꯇꯧꯈꯠꯂꯛꯑꯦ ꯃꯗꯨꯒꯤ
ꯑꯩ ꯏꯁꯤꯡ ꯆꯤꯡꯅꯔꯛꯑꯦꯀꯣ ꯑꯩ ꯌꯨꯝ ꯂꯣꯝꯗ ꯊꯨꯅ ꯄꯥꯎ ꯄꯤꯔ ꯌꯥꯗꯧꯃꯥꯟ
ꯅꯪꯅ ꯆꯤꯡꯅꯔꯒ ꯆꯤꯡꯅꯔꯒꯅ ꯌꯦꯡꯉꯨ ꯂꯥꯛꯑꯣꯅꯦ ꯂꯣꯀꯦꯁꯟ ꯊꯥꯔꯛꯑꯣ ꯍꯥꯏꯔꯣ ꯊꯥꯔꯛꯑꯔꯣꯏꯗ ꯑꯗꯨꯒꯤꯗꯤ
ꯅꯥꯊꯟꯗ ꯆꯥꯕꯕꯨ ꯅꯨꯡꯉꯥꯏꯕ꯭ꯔꯣ ꯀꯔꯤ ꯊꯣꯡ ꯀꯔꯤ ꯆꯥꯔꯤꯕꯅꯣ
ꯎꯝ ꯑꯁ ꯉꯔꯤꯁꯤ ꯉꯁꯤꯗꯤ ꯅꯍꯥꯟ ꯅꯪꯅ ꯍꯥꯏꯔꯝꯕꯗꯣ ꯁꯥꯎꯒ꯭ꯔꯤ ꯑꯣꯏꯅ ꯇꯧꯔꯦ ꯉꯁꯤꯗꯤ
ꯌꯣꯠꯄ ꯌꯥꯔꯝꯃꯣꯏꯅꯦ ꯃꯊꯟꯇ
ꯆꯥꯗ꯭ꯔꯤꯌꯦ
ꯑꯦ ꯁꯤꯗ꯭ꯔꯤꯕ ꯍꯧꯖꯤꯛꯐꯥꯎ ꯆꯥꯗ꯭ꯔꯒꯗꯤ ꯀꯩꯅꯣꯅꯦ ꯄꯨꯡ ꯀꯌꯥ ꯆꯥꯔꯒ ꯄꯨꯡ ꯀꯌꯥ ꯇꯨꯝ
ꯍꯟꯗꯛꯁꯦ ꯆꯥꯛꯈꯥꯎ ꯀꯩꯅꯣꯝ ꯇꯧꯔꯤꯌꯦ ꯑꯗꯨꯒꯤ ꯆꯥꯗ꯭ꯔꯤꯅꯦ ꯆꯥꯅꯤꯡꯗ꯭ꯔꯤꯌꯦ
ꯆꯈꯥꯎꯁꯦ ꯏꯊꯟ ꯊꯜꯂꯒ ꯂꯩꯔꯕ꯭ꯔꯣ
ꯎꯝ ꯆꯥꯗꯔꯁꯨ ꯊꯥꯟꯒꯠ ꯊꯥꯡꯒꯠꯂ ꯂꯩꯔꯦꯅꯦ
ꯐꯩꯅꯦ ꯑꯣꯟꯅꯁꯦ ꯏꯕꯅꯤ ꯆꯈꯥꯎ
ꯑꯣꯟꯅꯁꯤꯅꯦ ꯑꯩꯗꯤ ꯅꯣꯏꯒꯤꯗꯨ ꯍꯥꯞꯄꯤꯈꯩ ꯆꯜꯂꯤꯕ ꯆꯈꯥꯎꯗꯨꯅꯤ ꯑꯩ ꯄꯥꯝꯃꯤꯁꯦ
ꯑꯩꯈꯣꯏꯗꯤ ꯍꯥꯞꯄꯤ ꯃꯈꯩ ꯆꯜꯂꯤ
ꯍꯧꯖꯤꯛ ꯑꯩꯅ ꯑꯗꯨꯒꯨꯝꯕꯗꯨꯅꯦ ꯄꯥꯝꯃꯤꯁꯦ
ꯍꯥꯞꯄꯤ ꯃꯈꯩ ꯆꯜꯂꯕꯅꯤꯅ ꯍꯥꯞꯅꯤꯡꯉꯥꯏꯁꯨ ꯑꯃꯇ ꯂꯩꯔꯛꯇ꯭ꯔꯦꯅꯦ
ꯑꯁ ꯑꯔꯩ ꯑꯔꯩ ꯕ ꯍꯦꯛꯇ ꯄꯡꯍꯥꯞꯇ ꯍꯥꯞ ꯆꯜꯂ ꯂꯣꯏꯔꯦ ꯀꯩꯅꯣ ꯅꯨꯡ ꯂꯩꯔꯦ ꯅꯨꯡ ꯍꯦꯛꯇ ꯍꯥꯞꯆꯟꯕꯤ ꯂꯝꯕꯤ ꯆꯠꯂꯦ ꯊꯤ ꯀꯔꯤ ꯀꯔꯤꯅꯣ ꯑꯩꯈꯣꯏꯅ ꯅꯥꯄꯤ ꯎꯔꯦ ꯅꯥꯄꯤ ꯍꯦꯛꯇ ꯍꯥꯞꯆꯤꯟꯕꯤ ꯇꯧꯔ ꯂꯣꯏꯔꯦ ꯇꯧꯔꯒꯦ
ꯄꯪꯍꯥꯞ ꯍꯥꯞꯕꯗ ꯂꯩꯁꯜꯂꯛꯇ꯭ꯔꯦꯅꯦ ꯑꯩꯅ ꯍꯥꯞꯃꯟꯗꯅ
ꯅꯃꯥꯡꯗ ꯀꯔꯤꯝ ꯎ ꯌꯥꯗ꯭ꯔꯦ ꯍꯥꯏꯗꯨꯔ
ꯑ ꯎ ꯌꯥꯗ꯭ꯔꯦ ꯑꯔꯩꯕ ꯍꯦꯛꯇ ꯍꯥꯞ ꯍꯥꯝꯄꯅꯤ ꯅꯪꯒꯤ ꯁꯧꯒ꯭ꯔꯤꯗꯨꯕꯣ ꯅꯪꯒꯤ ꯁꯧꯒ꯭ꯔꯤꯗꯨꯕꯨ ꯏꯪꯉꯗꯤ ꯍꯥꯎꯒꯗ꯭ꯔꯣꯅꯦ
ꯏꯪꯗ꯭ꯔꯤꯌꯦ ꯍꯧꯖꯤꯛꯇ ꯑꯣꯏꯌꯦ ꯊꯣꯡꯕ ꯂꯣꯏꯔꯤꯁꯦ
ꯑꯣ ꯀꯇꯟ ꯆꯨꯕ
ꯅꯠꯇꯦ ꯉꯁꯥꯏ ꯑꯩꯅ ꯊꯣꯡꯉꯦꯅ ꯍꯥꯏꯔꯝꯕꯗꯣ
ꯎꯝ
ꯑꯗꯨꯁꯨ ꯄꯨꯡꯈꯥꯏꯃꯨꯛꯇꯤ ꯑꯃꯨꯛ ꯆꯣꯟꯊꯔꯛꯏꯉ ꯐꯣꯟ ꯃꯦꯜꯂꯤꯉꯩꯗ ꯐꯣꯟ ꯃꯦꯜꯂ ꯃꯦꯜꯂ ꯀꯩꯅꯣ ꯀ ꯀꯔꯥꯏ ꯀꯔꯥꯏꯗꯣ ꯃꯦꯜꯂꯤꯉꯩꯗꯪ ꯃꯇꯝ ꯆꯠꯈꯤꯕ ꯈꯪꯍꯧꯗꯦꯅꯤ
ꯐꯣꯟꯗ ꯂꯥꯏꯆꯨꯅꯨꯅꯦ ꯐꯣꯟꯗ ꯂꯥꯏꯆꯨꯅꯨꯅꯦ ꯌꯥꯔꯣꯏꯅꯦ ꯏꯔ ꯏꯅꯦ
ꯋꯥ ꯋꯥ ꯉꯥꯡꯅꯒꯗꯕ ꯋꯥꯔꯤ ꯋꯥꯋꯇꯥꯏ ꯁꯥꯟꯅꯒꯗꯕ ꯃꯤꯁꯨ ꯂꯩꯃꯤꯟꯅꯕ ꯃꯤ ꯂꯩꯇꯕꯅꯤꯅ ꯎꯄꯥꯏ ꯂꯩꯇꯅ ꯐꯣꯟꯗ ꯅꯠꯇꯗꯤ ꯎꯄꯥꯏ ꯂꯩꯇꯦ ꯑꯗꯨꯅ
ꯍꯣꯟꯅ ꯑꯩꯒꯤ ꯏꯃꯥꯟꯅꯕꯤ ꯏꯃꯥꯟꯅꯕ ꯑꯣꯏꯅ ꯇꯧꯕ ꯂꯩꯔꯦꯅꯦ
ꯅꯣꯏꯌꯦ ꯑꯉꯥꯡ ꯅꯨꯄꯤ ꯅꯨꯄꯤ ꯑꯉꯥꯡ ꯀꯥꯏꯗ ꯇꯥꯟꯊꯣꯛꯈ꯭ꯔꯒꯦ ꯍꯥꯏꯕꯅꯤꯗ ꯇꯧꯅꯨꯅꯦ
ꯃꯌꯨꯝ ꯃꯌꯨꯝ ꯂꯣꯏ ꯂꯩꯔꯤꯗꯨꯗꯤ ꯑꯩꯁꯨ ꯌꯨꯝꯅꯤ ꯍꯥꯏꯁꯦ ꯑꯩ ꯂꯩꯔꯤꯁꯤ
ꯀꯩꯅꯣ ꯍꯥꯏꯁꯤꯕꯣ
ꯑꯩ ꯅꯨꯄꯤ ꯈꯪꯉꯦ ꯍꯥꯏꯗꯥꯏꯅꯦ ꯅꯪꯕꯣ ꯍꯥꯥ
ꯀꯔꯤꯒꯤ ꯇꯥꯟꯊꯣꯛꯏꯅꯣ ꯍꯥꯏ ꯀꯔꯤꯒꯤ ꯇꯥꯟꯊꯣꯛꯏꯅꯣ ꯍꯥꯏꯕꯅꯤꯗ ꯑꯩꯅ ꯍꯥꯏꯅꯤꯡꯉꯤꯅ ꯅꯪ ꯀꯔꯤꯒꯤ ꯇꯣꯉꯥꯟ ꯇꯥꯅꯤꯡꯕꯅꯣꯃꯦ ꯕꯨꯠ ꯁꯦꯟꯅꯕꯗ ꯅꯪꯁꯦ ꯕꯨꯠ ꯋꯥꯈꯜꯂꯣꯟ ꯆꯦꯗꯕꯥ ꯈꯪꯗꯦꯅꯦ
ꯃꯥꯁꯨ ꯃꯥꯥꯏ ꯃꯌꯨꯝ ꯂꯩ ꯑꯩꯁꯨ ꯑꯩ ꯌꯨꯝ ꯂꯩ ꯏꯆꯥꯁꯨ ꯏꯆꯥ ꯌꯨꯝ ꯂꯩ ꯀꯩꯅꯣ
ꯑꯁ ꯑꯣ ꯇꯣꯉꯥꯟ ꯇꯣꯉꯥꯟ ꯄꯨꯔꯥ
ꯍꯣꯏ ꯑ ꯇꯣꯉꯥꯟ ꯇꯣꯉꯥꯟ ꯇꯣꯉꯥꯟ ꯇꯣꯉꯥꯟꯅꯦ ꯍꯧꯖꯤꯛ ꯇꯥꯟꯅꯔꯤꯁꯦ ꯍꯣꯏ
ꯑꯁ ꯌꯥꯝ ꯂꯨꯔꯦꯕ ꯐꯤꯕꯝꯁꯦ
ꯆꯥꯎꯈꯠꯂꯕ ꯃꯇꯝꯅꯤꯅ
ꯎꯝ ꯐꯩꯌꯦ ꯐꯩ
ꯑꯁ ꯆꯥꯎꯈꯠꯄꯁꯦ ꯑꯃꯔꯣꯝꯗꯗꯤ ꯐꯩꯌꯦꯕꯣ ꯑꯃꯔꯣꯝꯗꯗꯤ ꯌꯥꯝ ꯊꯤ ꯐꯠꯇꯦꯍꯦ ꯁꯤꯅꯦ
ꯀꯩꯗꯧꯔꯒꯦ
ꯂꯩꯃꯤꯟꯅꯗ꯭ꯔꯦꯗꯅ
ꯑꯗꯨ ꯅꯪꯒꯤ ꯈꯨꯠꯇ ꯂꯩ ꯀꯩꯅꯣ
ꯑꯩ ꯈꯨꯠꯇ ꯂꯩꯇꯕꯒꯤꯅꯤꯅꯦ ꯑꯩ ꯈꯨꯠꯇ ꯂꯩꯔꯤꯗꯤ ꯍꯦꯛꯇ ꯆꯤꯡꯁꯤꯜꯂꯒ ꯂꯩꯃꯤꯟꯅꯕ ꯌꯥꯕꯗꯣ
ꯃꯁꯤ ꯑꯩ ꯆꯤꯡꯅꯔꯛꯏꯀꯣ ꯃꯁꯤꯀꯣ
ꯑꯩ ꯈꯣꯡꯗ ꯑꯣꯏꯅ ꯂꯩꯔꯦ ꯈꯨꯠꯇ ꯂꯩꯇ꯭ꯔꯦꯕ ꯎ
ꯇꯣꯡꯅꯤꯉ
ꯅꯪꯅ ꯅꯪꯅ ꯀꯃꯥꯏꯅ ꯈꯪꯉꯤꯕ ꯑꯩ ꯅꯨꯄꯤꯁꯦ
ꯅꯪ ꯑꯩ ꯑꯩ ꯑꯩꯉꯣꯟꯗꯕꯨꯗꯤ ꯈꯪꯉꯣꯏꯕꯀꯣ ꯅꯪꯅ ꯑꯗꯣ ꯅꯣꯏ ꯅꯪꯒꯤ ꯅꯪꯅꯕꯨꯗꯤ ꯑꯩꯉꯣꯟꯗ ꯈꯪꯗꯧ ꯃꯥꯟꯗꯦ ꯑꯃꯨꯛ ꯑꯩꯅꯕꯨꯗꯤ ꯅꯪ ꯈꯪꯉꯦꯕ ꯑꯗꯨꯒ ꯅꯪꯒꯤ ꯅꯨꯄꯤꯗꯨꯒꯗꯤ ꯑꯩꯈꯣꯏ ꯑꯥ ꯈꯪꯉꯦ ꯈꯪꯉꯦ ꯃꯥ ꯀꯥꯎꯔꯝꯃ
ꯀꯃꯥꯏꯟ ꯀꯃꯥꯏꯅ ꯃꯥꯅ ꯀꯃꯥꯏꯅ ꯅꯪ ꯈꯪꯗ꯭ꯔꯤꯕ
ꯈꯉꯤꯅꯦ ꯈꯉꯤꯅꯦ ꯈꯉꯤꯅꯦ ꯅꯪꯕꯣ
ꯀꯔꯥꯏꯗꯒꯤꯅꯣꯕ ꯈꯪꯉꯝꯃꯤꯁꯤꯕꯣ ꯍꯥꯏꯔꯛꯑꯣꯅꯦ
ꯀꯩꯅꯣ ꯃꯤꯑꯣꯏꯕ ꯑꯣꯏꯔꯒꯗꯤ ꯈꯪ ꯑꯃꯒ ꯑꯃꯒ ꯈꯪꯅꯕ ꯃꯠ ꯊꯧꯇꯥꯕꯅꯤꯅꯦ ꯃꯁꯤ
ꯈꯪꯅꯕ ꯍꯥꯏꯖꯦ ꯂꯩꯗꯅ ꯁꯨꯃꯥꯏꯟ ꯇꯧꯕꯗꯤ ꯈꯪꯅꯔꯛꯄ ꯁꯨꯃꯥꯏꯟ ꯇꯧ ꯑꯁꯨꯃꯥꯏꯟ ꯇꯧꯕꯗꯤ ꯈꯪꯉꯝꯃꯤ ꯁꯨꯃꯥꯏꯟ ꯇꯧꯕꯗꯒꯤ ꯃꯥꯁꯨ ꯑꯩ ꯈꯪꯉꯝꯃꯤ ꯑꯩꯅꯁꯨ ꯅꯪꯅ ꯅꯪ ꯅꯪꯕꯨꯁꯨ ꯑꯩ ꯁꯨꯃꯥꯏꯟ ꯇꯧꯕꯗ ꯎꯅꯩ ꯎꯔꯝꯃꯤ ꯍꯥꯏꯗꯤ ꯂꯩꯗꯅ
ꯅꯪ ꯎꯝ ꯎꯝ ꯁꯛꯄꯨꯗꯤ ꯈꯪꯕ ꯃꯤꯡꯕꯨꯗꯤ ꯑꯩ ꯈꯪꯗꯦꯕ
ꯎꯝ
ꯑꯗꯨꯒ ꯑ ꯅꯪꯒꯤ ꯅꯨꯄꯤꯗꯣ ꯑꯗꯨꯝ ꯎꯝ ꯃꯌꯨꯝ ꯀꯩꯀꯥ ꯄꯥꯟꯈ꯭ꯔꯦ ꯈꯣꯠꯈ꯭ꯔꯦ ꯍꯥꯏꯕꯗꯨꯗ ꯀꯅꯥꯅꯣꯅ ꯑꯗꯨꯗꯣꯅ ꯍꯥꯏꯕ ꯑꯗꯩ ꯀꯅꯥꯅꯣꯒꯤ ꯀꯅꯥꯅꯣꯅꯦ ꯑꯩꯗꯤ ꯈꯪꯗꯦꯅ ꯑꯁ ꯑꯗꯨꯗꯣꯅ ꯑꯗꯨꯝ ꯍꯥꯏꯕ ꯑꯗꯨꯗꯨꯒꯤ ꯀꯅꯥꯗꯅꯣ ꯅꯣꯏꯒ ꯌꯥꯝꯅ ꯑꯗꯨꯝ ꯈꯪꯕ ꯃꯤ ꯑꯩꯒꯁꯨ ꯑꯗꯨꯝ ꯎꯝ ꯀꯩꯅꯣ ꯂꯩꯃꯤꯟꯅꯔꯤ ꯍꯧꯖꯤꯛ ꯍꯧꯖꯤꯛꯁꯨ ꯑꯩꯒꯤ ꯊꯕꯛ ꯄꯥꯠꯅꯔ ꯑꯣꯏꯅ ꯑꯗꯨꯝ ꯂꯩꯃꯤꯟꯅꯔꯤ ꯔꯤ ꯃꯥꯅꯁꯨ ꯑꯗꯨꯝ ꯍꯥꯏꯕ
ꯑꯩ ꯏꯆꯤꯡ ꯆꯤꯡꯅꯔꯦꯕꯣ ꯁꯤꯗꯤ
ꯑꯗꯣ ꯅꯪꯒꯤ
ꯅꯪꯅ ꯂꯩꯃꯤꯟꯅꯔꯤꯕ ꯃꯤꯗꯣ
ꯑꯧ
ꯃꯗꯨꯒꯤꯗꯣ ꯅꯝꯕꯔ ꯑꯩꯉꯣꯟꯗ ꯌꯥꯎꯔꯝꯗꯧ ꯃꯥꯜꯂꯦꯕꯣ
ꯌꯥꯎꯔꯝꯃꯅꯤ ꯎꯝ ꯌꯥꯎꯔꯝꯃꯅꯤ
ꯁ꯭ꯇꯦꯇꯁꯀꯗꯣ ꯌꯥꯝ ꯎꯕꯗꯣ ꯑꯣꯏꯔꯝꯗꯧ ꯃꯥꯜꯂꯦꯕꯣ
ꯑꯩ ꯏꯆꯤꯡꯗ ꯆꯤꯡꯅꯔꯦꯕꯣ ꯑꯩ ꯑꯩ ꯌꯥꯝ ꯆꯤꯡꯅꯔꯦꯕꯣ ꯁꯤꯗꯤ ꯆꯤꯡꯅꯗꯕ ꯉꯝꯗꯦ ꯑꯁꯦꯡꯕꯩ ꯑꯩ ꯆꯤꯡꯅꯗꯕ ꯉꯝꯗꯦ
ꯕꯨꯠ ꯑꯅꯤ ꯊꯤꯡꯒꯥꯏꯅꯕꯁꯤꯗꯤ ꯌꯥꯗꯦꯍꯦ
ꯌꯥꯗꯦꯍꯦ ꯑꯀꯟꯕ ꯉꯥꯛꯇꯅꯤ ꯑꯗꯨꯁꯨ
ꯅꯣꯛꯄ ꯌꯥꯎꯗꯦ ꯑꯩꯌꯥ ꯑ ꯅꯣꯛꯅꯤꯡꯉꯤ
ꯁꯤꯗꯤ ꯑꯦꯁ ꯕꯦꯔꯥ ꯀꯥꯗꯧꯔꯤ ꯊꯥꯖꯟꯗꯕ ꯌꯥꯔꯣꯏꯗꯧꯔꯤ
ꯉꯁꯤꯅ ꯑꯔꯣꯏꯕ ꯑꯣꯏꯔꯖꯤ ꯍꯥꯏꯔꯣ
ꯑꯗꯨꯃꯥ ꯑꯗꯨꯏ ꯐꯤꯕꯝ ꯂꯥꯛꯇꯧꯔꯤ ꯁꯤꯗꯤ ꯁꯤꯗꯤ
ꯑꯩꯍꯦ ꯑꯩꯗꯤ ꯀꯔꯤꯝ ꯇꯧꯔꯣꯏꯍꯦ ꯑꯩꯗꯤ ꯑꯩꯗꯤ ꯂꯥꯟꯖꯗꯕꯅꯦ ꯑꯩ ꯀꯌꯤꯝ ꯇꯧꯔꯣꯏ ꯑꯩꯗꯤ
ꯑꯃꯒ ꯑꯃꯒ ꯄꯥꯟꯅꯕ ꯌꯥꯔꯣꯏꯗꯧꯔꯤ ꯁꯤꯗꯤ
ꯐꯥꯔꯛ ꯌꯥꯝ ꯇꯥꯗꯧꯔꯤꯅꯦ
ꯇꯥꯗꯅꯕ ꯇꯧꯔ ꯂꯣꯏꯔꯦ ꯀꯩꯗꯧꯔꯒꯦ ꯑꯗꯨꯗꯤ ꯅꯪ ꯈꯨꯠꯇ ꯂꯩ ꯑꯩ ꯈꯨꯠꯇ ꯂꯩ
ꯑꯦꯁ ꯕꯤꯔꯥꯅꯤꯍꯦ ꯁꯤꯗꯤ
ꯑꯩ ꯑꯩꯅꯕꯨꯗꯤ ꯍꯥꯏꯗꯤ ꯍꯥꯏꯗꯣꯛꯇ꯭ꯔꯤꯕꯅꯦꯕꯀꯣ ꯑꯩ ꯂꯩꯃꯤꯟꯅꯕ ꯃꯤꯗꯨꯗꯁꯨ ꯍꯥꯏ ꯍꯥꯏꯗꯣꯛꯇꯦ ꯍꯧꯖꯤꯛ ꯐꯥꯎꯕ ꯀꯥꯎꯁꯨ ꯀꯥꯎꯋꯦ ꯈꯟꯁꯨ ꯈꯟꯗꯦꯕ ꯅꯤꯡꯁꯤꯡꯗꯕꯗꯣ ꯀꯔꯤꯝ ꯈꯜꯂꯨꯅꯨ ꯅꯪ ꯑꯩ ꯈꯨꯠꯇ ꯂꯩ
ꯑꯩ ꯀꯤꯝ ꯇꯧꯔꯣꯏ ꯑꯩ ꯀꯤꯝ ꯈꯨꯠ ꯊꯤꯡꯖꯤꯜꯂꯣꯏꯀꯣ
ꯀꯔꯤꯅꯣ ꯈꯨꯠ ꯊꯤꯟꯖꯤꯟꯕ ꯊꯤꯟꯖꯤꯟꯗꯕ ꯀꯩꯁꯨ ꯂꯩꯇꯦ ꯀꯩꯅꯣ
ꯑꯥ ꯑꯩ ꯀꯔꯤꯝ ꯇꯧꯔꯣꯢ ꯄꯥꯈꯠꯀꯅꯨ ꯀꯔꯤꯝꯇ ꯆꯤꯡꯅꯔꯤꯗꯨꯁꯨ ꯑꯗꯨꯝ ꯆꯨꯝꯂꯝꯕ꯭ꯔꯥꯁꯨ ꯈꯪꯗꯦ ꯍꯌꯦꯡ ꯅꯪ ꯐꯖꯅ ꯊꯤꯒꯠꯂꯣ
ꯑꯩ ꯑꯩ ꯉꯁꯤꯃꯛ ꯊꯤꯒꯠꯄ ꯍꯧꯔꯒꯦ
ꯁꯤꯗꯅ ꯏꯔꯦꯍꯦ ꯉꯁꯤꯒꯤꯗꯤ ꯎꯝ
ꯑꯩ ꯁꯨꯃꯥꯏꯅ ꯇꯧꯔꯛꯀꯅꯤ ꯆꯤꯡꯅꯔ ꯂꯩꯔꯕꯅꯦ
ꯃꯪ ꯏꯅꯨꯡ ꯅꯨꯡꯉꯥꯏꯇꯕ꯭ꯔꯥ
ꯃꯪꯗ ꯀꯩꯅꯣꯝ ꯀꯩꯅꯣꯝ ꯇꯧꯋꯦꯅ ꯈꯜꯂꯤꯕꯅꯦ ꯏꯁꯥꯁꯦ ꯄꯥꯝꯕꯣꯝꯁꯦ ꯍꯦꯛꯇ ꯆꯣꯡꯍꯠꯂꯛꯄ ꯑ ꯎ
ꯅꯣꯛꯅꯤꯡꯉꯦ
ꯎ
ꯄꯥꯝꯕꯣꯝ ꯆꯣꯡꯕꯗ ꯃꯤꯅ ꯍꯥꯏꯅꯔꯤꯗꯣ ꯆꯨꯝꯗꯤ ꯆꯨꯝꯕꯖꯥꯠꯅꯤ
ꯆꯨꯝꯕꯖꯥꯠꯅꯤ ꯍꯣꯢ ꯍꯥꯏꯅꯔꯤꯁꯤꯒ ꯇꯧꯔꯛꯄꯁꯤꯒ ꯃꯄꯥ ꯆꯅꯥ ꯄ ꯍꯥꯏ ꯇꯥꯔꯦꯅꯦ
ꯅꯣꯛꯅꯤꯡꯉꯦ
ꯅꯣꯏꯔꯣꯝꯗꯤ ꯉꯁꯤ ꯅꯨꯡꯁꯥ ꯁꯥꯗ꯭ꯔꯣ
ꯑꯩꯈꯣꯏꯁꯦ ꯉꯁꯤ ꯃꯇꯥ ꯑꯃ ꯇꯧꯏꯋꯦ ꯅꯨꯡꯁꯥꯁꯨ ꯁꯥꯏ ꯅꯣꯡꯁꯨ ꯆꯨꯏ ꯅꯨꯡꯁꯥ ꯁꯥꯅ ꯁꯥꯅ ꯅꯣꯡ ꯆꯨꯏ
ꯑꯁ ꯑꯩꯁꯨ ꯍꯥꯏꯒꯦ ꯇꯧꯔꯝꯕꯅꯦ ꯍꯧꯖꯤꯛꯀꯤꯗꯨ
ꯍꯦꯛꯇ ꯃꯅꯔꯝꯕ ꯍꯦꯛꯇ ꯃꯅꯔꯝꯕ
ꯑꯗꯨꯅꯦ ꯌꯥꯝ ꯆꯥꯟꯅꯗꯦꯕ
ꯃꯁꯤ ꯃꯁꯤ ꯌꯥꯝ ꯌꯥꯔꯣꯏꯗꯧꯔꯤ ꯑꯝꯇꯕꯨ ꯌꯥꯔꯣꯏꯗꯧꯔꯤ
ꯌꯥꯔꯣꯏꯗꯧꯔꯤ ꯃꯁꯤ ꯀꯔꯤꯅꯣꯝꯗꯤ ꯂꯩꯔꯤ ꯃꯁꯤ
ꯅꯨꯡꯁꯥꯁꯦ ꯌꯥꯝ ꯀꯟꯅ ꯁꯥꯔꯒ ꯅꯣꯡ ꯇꯥꯔꯛꯄ ꯋꯥꯅꯦ ꯉꯁꯥꯏꯗꯣ
ꯑꯧ ꯑꯧ ꯑꯧ ꯑꯩꯈꯣꯏꯁꯨ ꯇꯧꯋꯦ ꯍꯥꯏꯕ
ꯑꯗꯨꯅꯦ ꯑꯩ ꯀꯔꯤꯅꯣ ꯑꯩꯁꯦ ꯀꯩꯅꯣꯝ ꯇꯧꯋꯦꯅ ꯈꯜꯂ ꯂꯩꯔꯕꯅꯦ ꯑꯗꯨꯒꯤꯗꯣ ꯑꯩꯁꯨ ꯑꯗꯨꯒꯤꯅꯦ ꯅꯪ ꯅꯪꯉꯣꯟꯗ ꯍꯪꯉꯤꯗꯣ ꯑꯗꯨꯒ ꯑꯩꯅ ꯍꯥꯏꯒꯦꯅ ꯈꯜꯂꯝꯕ ꯄꯣꯠꯁꯤ ꯅꯪꯅ ꯍꯦꯛ ꯍꯥꯏꯔꯛꯄ ꯄꯋꯥꯔꯁꯦ ꯍꯦꯛꯇ ꯃꯥꯟꯅꯔ ꯂꯩꯔꯝꯃꯤꯅꯦ
ꯑꯧ ꯑꯧ ꯑꯃꯅꯁꯨ ꯍꯦꯟꯗꯦ ꯑꯃꯅꯁꯨ ꯇꯥꯗꯕꯅꯤꯅ ꯑꯅꯤꯁꯦ ꯑꯗꯨꯝ ꯄꯋꯥꯔꯗꯣ ꯃꯥꯟꯅꯕ ꯇꯥꯕꯅꯤꯅꯦ
ꯁꯤ ꯂꯩꯃꯤꯟꯅ ꯂꯩꯃꯤꯟꯅꯕꯒꯥ ꯁꯤ ꯌꯥꯗꯧ ꯃꯥꯟꯗꯦ ꯃꯁꯤꯒꯤꯁꯤ
ꯃꯁꯤ ꯌꯥꯗꯧ ꯃꯥꯟꯗꯦ ꯃꯩ ꯍꯧꯕꯤ ꯉꯥꯛꯇꯅꯦꯕ
ꯎꯝ
ꯅꯣꯛꯅꯤꯡꯉꯦ ꯑꯩ ꯈꯜꯂꯨ ꯈꯜꯂꯨꯔꯒ
ꯕꯦꯔꯥ ꯀꯥꯗꯧꯔꯤ ꯃꯁꯤꯗꯤ